ꯍꯜꯂꯣ
ꯍꯜꯂꯣ
ꯀꯩꯗꯧꯔꯤꯒꯦ
ꯀꯩꯁꯨ ꯇꯧꯗꯦꯗ ꯑꯗꯨꯝ ꯐꯝꯅ ꯂꯩꯗ
ꯑ ꯉꯁꯤꯗꯤ ꯀꯔꯤ ꯃꯊꯦꯜ ꯆꯥꯔꯕ
ꯑꯁ ꯍꯁ ꯀꯔꯤꯅ ꯐꯖꯅ ꯇꯥꯗꯦꯅꯦꯍꯦ
ꯉꯁꯤꯗꯤ ꯀꯔꯤ ꯃꯊꯦꯜ ꯆꯥꯔꯒꯦ ꯍꯥꯏꯕꯥ
ꯑꯥ ꯑꯣꯁꯥ ꯆꯥꯏꯗ
ꯑꯍꯥꯎꯕ ꯆꯥꯏꯅꯦ
ꯍꯣꯏꯅꯦ ꯍꯣꯏꯅꯦ
ꯍꯥꯥ
ꯅꯪꯗꯤ ꯀ꯭ꯔꯤꯃꯦꯊꯦꯟ ꯆꯥꯒꯦ
ꯀꯔꯤꯔꯥ ꯑꯣ ꯉꯔꯥꯡ ꯟꯗꯥꯥꯡꯗꯣ ꯑꯣꯛ ꯊꯣꯡꯉꯦꯕꯀꯣ ꯑꯗꯨꯒꯤ ꯑꯂꯦꯝꯦꯝꯕꯗꯨꯒ ꯑꯗꯨꯒ ꯉꯥ ꯀꯧꯇꯥ ꯑꯃ ꯊꯣꯡꯉꯦ
ꯉꯥ ꯀꯣꯛꯇꯥ ꯀꯔꯝꯕ ꯉꯥ ꯀꯧꯇꯥꯛꯅꯣ ꯉꯥ ꯀꯧꯇꯥꯛꯁꯨ ꯃꯈꯜ ꯃꯈꯜ ꯂꯩꯌꯦꯅ
ꯑꯁ ꯑꯩꯁꯨ ꯃꯃꯤꯡ ꯈꯪꯗꯦꯍꯦ ꯑꯩꯈꯣꯏꯗꯤ ꯉꯍꯥꯛ ꯀꯧꯇ ꯆꯥꯗꯕꯅꯤꯅ
ꯑ ꯍꯣ ꯉꯥ ꯀꯣꯛꯇꯥ ꯆꯥꯗꯦ ꯍꯥꯏꯔ ꯀꯃꯥꯏ ꯉꯥ ꯀꯣꯛꯇꯥ ꯊꯣꯡꯕꯔꯣꯅꯦ
ꯑꯥꯁ ꯑꯆꯥꯥꯕ ꯃꯤꯅ ꯆꯥꯏ ꯆꯥꯗꯕ ꯑꯩꯈꯣꯏꯅ ꯑꯣꯛꯁꯥ ꯆꯥꯔꯦꯗꯅꯥ
ꯑꯣ ꯑꯥꯏꯁꯤ ꯑꯥꯏꯁꯤ
ꯉꯔꯥꯡ ꯅꯨꯡꯗꯥꯡ ꯕꯣꯜ ꯌꯦꯡꯕ꯭ꯔꯥ
ꯌꯦꯡꯉꯦ ꯕꯣꯔꯜ ꯌꯦꯡꯉꯦ ꯕꯜ ꯌꯦꯡ ꯀ ꯀꯗꯥꯏꯗꯤ ꯀꯩꯅꯣꯗ ꯑꯩꯒꯤ ꯇꯤꯝꯂꯩ ꯄꯣꯛꯈ꯭ꯔꯦꯗ
ꯖꯄꯥꯟ ꯁꯄꯣꯔꯠ ꯇꯧ ꯖꯄꯥꯟꯁꯨ ꯄꯣ ꯖꯔꯃꯅꯤ ꯁꯄꯣꯔꯠ ꯇꯧ ꯖꯔꯃꯅꯤꯁꯨ ꯄꯣ ꯅꯦꯗꯔꯂꯦꯟ ꯅꯦꯗꯔꯂꯦꯟꯁꯁꯨꯄꯣ ꯀꯥꯡꯗꯦꯗ ꯑꯥꯔꯖꯦꯟꯇꯤꯅꯥꯕꯨ ꯁꯞꯄꯣꯔꯠ ꯇꯧꯔꯤꯁꯦꯔꯥ ꯃꯣꯏ ꯊꯣꯛꯍꯟꯅꯕ
ꯑꯃꯨꯛ ꯑꯔꯖꯦꯟꯇꯤꯅꯥ ꯁꯄꯣꯠꯇꯅ ꯑꯃꯨꯛ ꯅꯗꯥꯎꯅ ꯌꯗꯕꯒꯤꯅꯦꯗ
ꯑꯗꯥꯗꯤ ꯏꯗꯥꯎꯅꯤ ꯌꯥꯗꯕ꯭ꯔꯥ ꯈꯪꯖꯤꯜꯂꯇꯔꯦꯗ ꯖꯔꯃꯅꯤꯅ ꯑꯁ ꯕꯣꯜ ꯄꯥꯏ ꯄꯥꯏꯔꯦ ꯒꯣꯜ ꯆꯟꯕ ꯍꯩꯇꯦꯅꯦ
ꯅꯠꯇꯦ ꯑꯃꯨꯛ ꯅꯪꯅ ꯅꯪꯅ ꯁꯞꯄꯣꯔꯠ ꯇꯧꯕꯁꯤꯡꯗꯣ ꯑꯃꯨꯛ ꯄꯣꯛꯏ ꯍꯥꯏꯗ꯭ꯔꯦ ꯉꯔꯥꯡꯗ ꯅꯪ ꯁꯞꯄꯣꯔꯠ ꯇꯧꯕꯁꯤꯡꯗꯣ ꯑꯗꯨꯒ ꯑꯃꯨꯛ ꯑꯥꯔꯖꯦꯟꯇꯤꯅꯥꯗꯣ ꯑꯃꯨꯛ ꯁꯞꯄꯣꯔꯠ ꯇꯧꯔꯦ ꯍꯥꯏꯔꯁꯦꯕ ꯑꯥꯔꯖꯦꯟꯇꯤꯅꯥꯗ ꯑꯃꯨꯛ ꯄꯨꯔꯗꯤ ꯀꯃꯥꯏꯅ ꯇꯧꯕ
ꯑꯦ ꯑꯥꯔꯖꯦꯟꯇꯤꯅꯥ ꯄꯣꯛꯍꯟꯅꯤꯡꯂꯤꯒꯦ ꯍꯥꯏꯔꯤꯅꯤꯅꯦ
ꯍ
ꯄꯣꯔꯇꯨꯀꯦꯜ ꯁꯞꯄꯣꯔꯠꯅꯦ ꯑꯩꯗꯤ ꯑꯗꯣ ꯄꯣꯔꯇꯨꯀꯦꯜ ꯁꯞꯄꯣꯔꯠ ꯇꯧꯔꯗꯤ ꯄꯣꯛꯒꯗꯔꯥ ꯍꯥꯏꯅ ꯈꯟꯅ ꯀꯤꯗꯅ ꯑꯥꯔꯖꯦꯟꯇꯤꯅꯥ ꯇꯧꯊꯣꯛꯁꯦ ꯈꯜꯂꯤꯕꯅꯤꯅꯦ
ꯎꯝ ꯌꯥꯏ ꯌꯥꯏ ꯀꯣꯛꯇꯤ ꯑꯁ ꯉꯔꯥꯡ ꯖꯄꯥꯟꯁꯤꯡꯁꯨ ꯀꯌꯥꯝ ꯅꯨꯡꯁꯤꯌꯦ
ꯆꯄꯅꯤ ꯌꯥꯗꯦꯗ ꯅꯔꯥꯡ ꯖꯄꯥꯟꯗꯣ ꯃꯤꯅ ꯖꯄꯥꯟꯗ ꯃꯤꯅ ꯁꯥꯟꯅꯕꯤꯈ꯭ꯔꯦꯅꯦ ꯅꯝꯕꯔ ꯁꯚꯦꯟꯗꯨꯅ ꯁꯣꯛꯏꯕꯅꯤꯅꯦ ꯑꯁ
ꯃꯥꯅ ꯕꯣꯜ ꯐꯪꯕ ꯃꯇꯝꯗ ꯑꯥ ꯃꯇ ꯇꯥꯏꯗ꯭ꯔꯗꯥꯏꯅ ꯀꯣꯛꯊꯣꯛꯈ꯭ꯔꯕꯅꯤꯗꯤ ꯑꯦꯛꯁꯇ꯭ꯔꯥ ꯇꯥꯏꯝꯗꯨ ꯇꯧꯔꯒ ꯄꯤꯅꯥꯜꯇꯤꯁꯨ ꯌꯦꯡꯕ ꯌꯥꯕꯅꯤꯅꯦ
ꯑꯣ
ꯑꯗꯁꯨꯅꯇꯅꯤꯍꯦ ꯅꯪꯗꯤ ꯀꯅꯥꯕꯨ ꯁꯞꯄꯣꯔꯠ ꯇꯧꯔꯤꯅꯣ
ꯑꯩꯗꯤ ꯑꯗꯨꯝ ꯍꯅꯤꯗ ꯑꯃ ꯑꯃꯅ ꯉꯝꯃꯦ ꯑꯗꯨꯝ ꯑꯃ ꯑꯅꯤ ꯆꯥꯡ ꯆꯥꯡ ꯆꯞ ꯃꯥꯟꯅꯩꯗ
ꯑꯁ ꯅꯍꯪꯁꯦ ꯑꯗꯨ ꯑꯣꯏꯇꯥꯔꯗꯤ ꯋꯥꯔꯜ ꯀꯞ ꯀꯟꯇ꯭ꯔꯤ ꯃꯤꯌꯥꯝꯁꯦ ꯅꯪ ꯁꯞꯄꯣꯔꯠ ꯇꯧꯕ ꯑꯣꯏꯔꯦ
ꯑꯥꯎ
ꯑꯁ ꯑꯗꯨꯑꯣꯏꯗꯤ ꯌꯥꯗꯦꯗ ꯑꯗꯨꯗꯤ ꯐꯨꯠꯕꯣꯜ ꯐꯨꯠꯕꯣꯜ ꯁꯅꯥꯕꯨꯗꯤ ꯌꯦꯡꯕ ꯅꯨꯡꯉꯥꯏꯔꯣꯏꯗꯅ
ꯅꯠꯇꯦ ꯑꯃꯈꯁꯨ ꯁꯞꯄꯣꯔꯠ ꯇꯧꯔꯗꯤ ꯑꯃ ꯁꯞꯄꯣꯔꯠ ꯇꯧꯗ꯭ꯔꯗꯤ ꯀꯅꯥꯅ ꯅꯨꯡꯉꯥꯏꯒꯦꯔꯣ ꯑꯗꯨꯅ ꯆꯥꯡ ꯆꯞ ꯃꯥꯟꯅꯅ ꯁꯞꯄꯣꯔꯠ ꯇꯧꯕ
ꯏꯁꯁ ꯑꯗꯨ ꯌꯥꯗꯦ ꯑꯗꯨ ꯌꯥꯗꯦ ꯑꯗꯨ ꯑꯣꯏꯔꯗꯤ ꯀꯝꯄꯤꯇꯤꯁꯟ ꯂꯩꯇꯔꯦꯅꯦ ꯋꯥꯔꯜ ꯀꯞ ꯇꯣꯅꯥꯃꯤ ꯅꯠꯇ꯭ꯔꯦꯅꯦ ꯑꯗꯨ ꯑꯣꯏꯕꯗꯤ
ꯈꯪꯗꯦ ꯍꯟꯗꯛꯀꯤꯕ ꯀꯞꯁꯦ ꯔꯣꯅꯥꯜꯗꯣꯁꯨ ꯌꯥꯗꯦ ꯣꯏꯒꯤꯛ ꯔꯨꯨꯞꯇ
ꯌꯥꯗꯦ ꯌꯥꯗꯦ ꯑꯩꯈꯣꯏ ꯒꯤꯒꯦꯔꯣꯅꯥꯗꯣ ꯌꯥꯗꯔꯦ ꯑꯩꯈꯣꯏ ꯍꯅꯨꯔꯦ
ꯃꯤꯗꯤ ꯑꯔꯖꯦꯟꯇꯤꯅꯥꯗ ꯌꯦꯡ ꯃꯤꯗꯤ ꯃꯦꯁꯤꯗꯣ ꯌꯥꯝ ꯄꯥꯡ ꯆꯦꯟꯍꯟꯗꯦꯕ ꯑꯩꯈꯣꯏ ꯍꯥꯏꯗꯤ ꯇꯧꯗꯦ ꯒ꯭ꯔꯨꯞꯅꯁꯨ ꯑꯣꯏꯕ ꯃꯥꯜꯂꯤꯦꯗ ꯁꯤꯁꯦ
ꯑ ꯑꯩꯈꯣꯏꯕꯨꯗꯤ ꯍꯅꯨꯕꯗꯨꯕꯨ ꯆꯦꯜꯂꯣ ꯆꯦꯜꯂꯣ ꯍꯥꯏꯔꯦ ꯂꯩꯔꯦ ꯒꯣꯜ ꯆꯟꯗ꯭ꯔꯒ ꯍꯅꯨꯕ ꯍꯥꯏꯊꯤꯔꯦ ꯒꯣꯜ ꯆꯜꯂꯒ ꯍꯅꯨꯕꯕꯨ ꯑꯃꯨꯛ ꯍꯥꯏꯊꯤꯔꯦ ꯑꯇꯣꯞꯄ ꯇꯤꯝ ꯍꯥꯏꯗꯣꯏꯒꯤꯅ ꯍꯥꯏꯈꯤꯅꯤ
ꯎꯝ
ꯈꯪꯗꯦꯗ ꯑꯩꯈꯣꯏ ꯍꯅꯨꯕꯁꯦ ꯋꯥꯏꯑꯗ ꯃꯥ ꯄꯣꯛ ꯄꯣꯛꯈꯤꯁꯤꯁꯨ ꯑꯩꯅ ꯈꯜꯂꯤꯕꯅꯤ ꯑꯩꯈꯣꯏ ꯏꯟꯗꯤꯌꯥꯁꯦ ꯋꯥꯔꯜ ꯀꯞ ꯁꯨꯡ ꯌꯥꯎꯕ ꯉꯝꯗꯕꯁꯦ ꯍꯥꯏꯕ
ꯌꯥꯎꯕꯗꯤ ꯌꯥꯔꯦꯀꯣ
ꯌꯥꯎꯕꯗꯤ ꯌꯥꯔꯦ ꯌꯥꯎꯕꯗꯤ ꯌꯥꯔꯦ ꯃꯤ
ꯇꯧꯕꯕꯨꯗꯤ
ꯄꯣꯄꯨꯂꯦꯁꯟ ꯖꯔꯃꯅꯤ ꯏꯁꯄꯦꯟ ꯑꯗꯨ ꯐ꯭ꯔꯥꯟꯁ ꯍꯥꯞꯆꯤꯜꯂ ꯃꯅꯥꯔꯤꯅꯤꯅꯦ
ꯃꯤ ꯑꯁꯤ ꯀꯩꯅꯣꯗꯣ ꯑ ꯀꯣꯁꯤꯌꯥꯗꯨ ꯌꯦꯡꯉꯣ ꯃꯤ ꯑꯗꯨꯛ ꯄꯤꯛꯄ ꯂꯝꯗꯨꯅ ꯋꯥꯔꯜꯗ ꯀꯞ ꯌꯥꯎꯕ ꯉꯝꯃꯒ ꯏꯟꯗꯤꯌꯥ ꯑꯩꯈꯣꯏ ꯀꯗꯤ ꯌꯥꯕ ꯉ ꯑꯃ ꯆꯦꯇꯅ
ꯍꯣꯏꯅꯦ ꯑꯩꯈꯣꯏꯒꯤꯁꯦ ꯑꯁ ꯀꯦꯃꯦꯟ ꯇꯥꯗꯣꯏꯅꯦ ꯍꯥꯏꯕꯕꯨ
ꯇꯧꯕꯗ ꯑꯩꯈꯣꯏ ꯏꯟꯗꯤꯌꯥꯗꯤ ꯑꯃ ꯁꯣꯏꯔꯗꯤ ꯁꯨꯝ ꯆꯤꯡꯊꯅꯉꯥꯏ ꯍꯣꯠꯅꯔꯛꯄꯩ ꯑꯗꯨꯅꯁꯨ ꯑꯣꯏꯕꯅꯤꯗ ꯊꯣꯄ ꯉꯥꯡꯗꯗ ꯁꯞꯄꯣꯔꯠꯇꯨ ꯄꯤꯅꯗꯕ ꯍꯥꯏꯕ ꯇꯥꯔꯦ
ꯁꯞꯄꯣꯔꯠꯇꯨ ꯄꯤꯅꯗꯦ ꯏꯟꯗꯤꯌꯥꯁꯤꯦ ꯌꯥꯗꯦ
ꯊꯣꯛꯄꯗꯤ ꯌꯥꯔꯕꯅꯦꯕ ꯁꯞꯄꯣꯔꯠ ꯄꯤꯅꯔꯗꯤ ꯐꯅ ꯁꯞꯄꯣꯔꯠ ꯄꯤꯅꯗ꯭ꯔꯕꯅꯤꯅ
ꯎꯝ ꯑꯗꯨꯒ ꯅꯠꯇꯦꯅꯦ ꯑꯩꯅ ꯈꯜꯂꯤꯕꯅꯤꯅꯦ
ꯎꯝ
ꯏꯂꯦꯛꯁꯟꯒꯨꯝꯅ ꯋꯥꯔꯜ ꯀꯞꯁꯨ ꯉꯝꯒꯅꯤ ꯍꯥꯏꯔꯗꯤ ꯏꯟꯗꯤꯌꯥꯁꯦ ꯇ꯭ꯔꯣꯐꯤꯗꯤ ꯇꯔꯨꯛ ꯇꯔꯦꯠꯇꯤ ꯂꯩꯕ ꯌꯥꯔꯕꯅꯦꯀꯣ
ꯎꯝ
ꯕꯣꯠ ꯊꯥꯗꯅꯒꯅꯤꯒ ꯍꯥꯏꯔꯤꯗꯤ ꯁꯦꯃꯤꯐꯥꯏꯅꯦꯜꯗ ꯏꯟꯗꯤꯌꯥꯒ ꯄꯥꯀꯤꯁꯇꯥꯟ ꯆꯅꯥꯒ ꯕꯪꯒ꯭ꯂꯥꯗꯦꯁ ꯏꯟꯗꯣꯅꯦꯁꯤꯌꯥ ꯑꯃꯊꯨꯝꯗꯅꯔ ꯀꯅꯤ
ꯑꯁꯗ ꯖꯄꯥꯟꯈꯣꯏꯗꯤ ꯅꯨꯡꯁꯤꯕꯅ ꯑꯍꯥꯟꯕ ꯒꯣꯜ ꯆꯪꯉꯄ ꯏꯊꯟꯇꯗꯤ ꯑꯃ ꯌꯦꯡꯉꯤꯗ ꯑ ꯑꯉꯥꯡꯁꯤꯡ ꯇꯣꯡꯈꯕ ꯏꯊꯟꯗ ꯂꯥꯎꯕ ꯑꯗꯨ ꯃꯣꯏ ꯀꯌꯥꯝ ꯅꯨꯡꯁꯤꯌꯦ ꯃꯣꯏꯅ ꯀꯩꯅꯣ ꯇꯧꯕ ꯀꯥꯟꯗꯗꯤ
ꯎ
ꯑꯗꯨꯏꯗꯤ ꯃꯣꯏꯒꯤ ꯃꯣꯏꯒꯤ ꯄꯣꯖꯤꯇꯤꯚ ꯃꯥꯏꯟꯗꯣ ꯍꯥꯏꯕꯗꯤ ꯉꯝꯗ꯭ꯔꯁꯨ ꯍꯥꯏꯕꯗꯤ ꯌꯥꯝ ꯃꯈꯜ ꯌꯥꯝ ꯍꯟꯊꯕꯗꯨ ꯑꯣꯏꯗꯦꯕ‌
ꯍꯣꯏꯗꯣꯏ ꯍꯣꯏꯗꯣꯏ ꯌꯥꯝ ꯍꯟꯊꯕꯗꯤ ꯑꯣꯏꯗꯦꯗ ꯎꯝ ꯆꯄꯥꯟꯁꯨꯨ ꯍꯥꯏꯌꯦꯗꯥ
ꯍ ꯍꯣꯏ ꯇꯕ ꯃ ꯇꯂꯦ
ꯍꯣꯏꯗ ꯃꯣꯏꯁꯨ ꯗꯥꯎꯅ ꯗꯥꯎꯅ ꯈꯔ ꯌꯥꯗꯕꯒꯤ ꯋꯥꯅꯤꯗ
ꯃꯤ ꯑꯍꯥꯟꯕꯒꯤ ꯆꯪꯕꯒꯤꯁꯨ ꯌꯦꯡꯉꯅ ꯎꯆꯤꯟ ꯅꯥꯆꯤꯟꯗꯅ ꯌꯥꯝ ꯋꯥꯅ ꯆꯪꯈꯤꯕꯅꯦꯕ
ꯑꯥ
ꯌꯥ ꯍ ꯄꯣꯖꯤꯀꯦꯜ ꯄꯣꯔꯗꯤ ꯑꯃꯨꯛꯀ ꯌꯥꯔꯔꯣꯏꯅꯦ ꯆꯥꯛ ꯆꯥꯔꯔꯣꯏꯗ ꯑꯩꯗꯤ
ꯑꯁ ꯑꯗꯨꯃꯛꯇꯤ ꯄꯣꯛꯍꯟꯅꯤꯡꯗꯦꯍꯦ ꯉꯥꯏꯔꯤꯅꯦ
ꯎꯝ ꯀꯥ ꯁꯨ ꯀꯥ ꯊꯧ ꯃꯥꯅꯗ ꯇꯥꯏ ꯇꯈꯣꯏꯅ ꯄꯁꯦ ꯀ꯭ꯔꯣꯁꯤꯌꯥꯈꯣꯏ ꯄꯣꯎ ꯇ ꯃꯥꯅꯤꯂ
ꯑꯗꯨꯗꯗꯤ ꯀꯅꯥꯅ ꯉꯝꯗꯣꯏꯖꯥꯠꯅꯣꯀꯣ ꯇꯧꯔꯤꯁꯦ
ꯑꯣ ꯑꯥꯔꯖꯦꯟꯇꯤꯅꯥ ꯂꯩꯔꯦ ꯐꯤꯐꯥ ꯂꯩꯔꯦ ꯕꯤ ꯑ ꯑꯥꯔ ꯂꯩꯔꯦ ꯑꯥꯔꯖꯦꯟꯇꯤꯅꯥ ꯀꯥꯗ꯭ꯔꯦ ꯀꯅꯥꯅ ꯀꯥꯗ꯭ꯔ
ꯎꯝ
ꯑꯔꯖꯦꯟꯇꯤꯅꯥ ꯍꯥꯏꯔꯤꯁꯤꯅꯤ
ꯑꯗꯨꯕꯨ ꯕꯣꯜ ꯁꯥꯟꯅꯕ ꯌꯦꯡꯕ ꯅꯨꯡꯉꯥꯏꯕꯁꯦ ꯑꯩꯈꯣꯏꯒꯤ ꯀꯩꯅꯣ ꯃꯇꯝꯗꯣ ꯄꯁꯦ ꯎꯝ ꯐꯔꯦ ꯑꯗꯨ ꯃꯇꯝꯗ ꯌꯥꯝ ꯆꯠꯅꯕꯗꯣ ꯗꯦꯚꯤꯠ ꯕꯦꯀꯝ ꯍꯥꯏꯕ꯭ꯔꯥ
ꯍꯥꯥ
ꯗꯦꯕꯤꯠ ꯕꯦꯛꯈꯝ ꯍꯥꯏꯕ꯭ꯔꯥ ꯕꯦꯛꯈꯝ ꯍꯥꯏꯕ꯭ꯔꯥ
ꯍꯣꯏ ꯍꯣꯏ ꯑ ꯃꯣꯏꯗꯤ ꯍꯅꯨꯔꯦꯗ ꯗꯦꯕꯤ ꯕꯦꯈꯥꯝꯈꯗꯤ ꯔꯤꯇꯥꯌꯔ ꯄ꯭ꯂꯦꯌꯔꯅꯤꯅꯦ
ꯑꯗꯨꯕꯨ ꯍꯥꯏꯕ ꯃꯣꯏ ꯃꯇꯝꯅ ꯁꯥꯟꯅꯕ ꯕꯣꯜ ꯑꯗꯨꯅ ꯌꯦꯡꯕꯗ ꯅꯨꯡꯉꯥꯏꯕꯅꯦꯕ
ꯑ ꯎꯝ ꯎꯝ
ꯃꯃꯦ ꯇ ꯌꯦꯕ ꯃꯣꯏ ꯁꯥꯟꯅꯕ ꯃꯇꯝ ꯑꯗꯨ ꯑꯗꯨ ꯃꯇꯝ ꯌꯦꯡꯕꯗꯨ ꯌꯥꯝ ꯅꯨꯡꯉꯥꯏꯕꯅꯦꯕ ꯃꯣꯏ ꯃꯇꯝꯗꯨ ꯎꯝ
ꯋꯥꯔ ꯀꯞ ꯋꯥꯔ ꯀꯞ ꯁꯤꯁꯨ ꯑꯁ ꯑꯩꯈꯣꯏ ꯏꯟꯗꯤꯌꯥꯅ ꯌꯥꯎꯕ ꯉꯝꯗꯕꯁꯦ ꯅꯨꯡꯉꯥꯏꯇꯦꯀꯣ ꯑꯩꯈꯣꯏ ꯏꯟꯗꯤꯌꯥꯒ ꯌꯥꯎꯔꯛꯑꯝꯅꯗꯤ ꯉꯝꯕ ꯉꯝꯗꯕꯒꯤ ꯅꯠꯇꯦꯗ ꯁꯪꯁꯥꯔꯅ ꯈꯪꯒꯅꯤ ꯍꯥꯏꯕ ꯋꯥꯅꯤ
ꯃꯥꯅꯦ ꯃꯥꯅꯦ ꯃꯥꯅꯦ ꯃꯤ ꯄꯤꯤꯁ ꯄꯤꯛꯄ ꯂꯝꯁꯨ ꯄꯤꯛꯄ ꯐꯥꯝ ꯌꯥꯎꯕ ꯉꯝꯃꯒ ꯑꯩꯈꯣꯏꯅ ꯀꯔꯤ ꯇꯧꯅꯣ ꯈꯪꯗꯦ
ꯀꯦꯕꯠ ꯀꯗꯤ ꯌꯅꯥ ꯑꯔꯖꯦꯟꯇꯤꯅꯥꯒ ꯆꯅꯥꯒꯅꯤ ꯑꯗꯣ ꯃꯅꯤ ꯄꯨꯅ ꯃꯤ ꯌꯥꯝ ꯔꯤꯅꯤꯅꯦ
ꯎꯝ
ꯑꯦꯁ ꯑꯗꯨꯅ ꯐꯥꯎꯕ ꯋꯥꯔꯜ ꯀꯞ ꯉꯝꯃꯦ ꯏꯁꯄꯦꯟꯒ ꯗ꯭ꯔꯣ ꯆꯠꯂ ꯑꯗꯨ ꯆꯠꯂ ꯑꯩꯈꯣꯏꯅ ꯌꯥꯗꯦ
ꯍꯁꯤꯗꯤ ꯀꯅꯥ ꯀ꯭ꯔꯒꯅꯦ ꯏꯕ꯭ꯔꯥ
ꯃꯁꯤꯁꯦ ꯏꯪꯂꯦꯟꯒꯨꯝꯕ ꯑꯗꯨꯒꯨꯝꯕ ꯂꯩꯔꯝꯒꯅꯤꯅꯦ ꯏꯪꯂꯦꯟꯒꯨꯝꯕ ꯒꯅꯥꯒꯨꯝꯕ
ꯑꯗꯨꯗ ꯅꯣꯔꯋꯦ ꯂꯩꯑꯦ ꯅꯣꯔꯋꯦꯒ ꯀꯣꯇꯦꯗꯤꯥꯏ ꯋꯥꯔꯤꯔꯤ ꯂꯩꯑꯦ ꯐ꯭ꯔꯥꯟꯁꯒ ꯁ꯭ꯤꯗꯦꯟ ꯂꯩꯌꯦ ꯐ꯭ꯔꯥꯟꯁꯀ ꯁ꯭ꯋꯤꯗꯦꯟꯗꯤ ꯍꯌꯦꯡꯅꯦ ꯉꯁꯤꯗꯤ ꯇꯦꯟ ꯊꯥꯔꯇꯤꯗ ꯅꯣꯔꯋꯦꯒ ꯍꯂꯥꯟꯈꯣꯏ ꯂꯩꯦ
ꯑ
ꯍꯂꯥꯟꯈꯣꯏ ꯂꯩꯑꯦ ꯃꯦꯝ ꯞꯄꯦ ꯑꯩꯈꯣꯏ ꯍꯌꯦꯡ ꯑꯌꯨꯛ ꯇꯨ ꯊꯥꯔꯇꯤꯗ ꯑꯗꯨꯒ ꯃꯦꯛꯁꯤꯀꯣ ꯑꯩꯈꯣꯏꯅ ꯁꯤꯛꯁ ꯊꯥꯔꯇꯤꯗ ꯏꯪꯂꯦꯟꯅ ꯅꯥꯏꯟ ꯊꯥꯔꯇꯤ ꯕꯦꯜꯖꯤꯌꯝꯅ ꯑꯗꯨꯗꯤ ꯑꯥ ꯆꯠꯈ꯭ꯔꯦꯗꯦꯠꯇꯨ ꯄꯣꯔꯆꯨꯒꯜ ꯑꯩꯈꯣꯏ ꯗꯦ ꯊ꯭ꯔꯤ ꯐ꯭ꯔꯥꯏꯗꯦꯗꯣ ꯄꯣꯔꯆꯨꯒꯜ ꯑꯩꯈꯣꯏ ꯂꯩꯔꯤꯅꯦ
ꯄꯨꯡ ꯀꯌꯥꯗ ꯂꯩꯕꯅꯣ ꯃꯣꯏꯅ
ꯐꯣꯔ ꯊꯥꯔꯇꯤ ꯑꯌꯨꯛ ꯉꯟꯇꯥꯗ
ꯎꯝ
ꯐ꯭ꯔꯥꯏꯗꯦ ꯐꯣꯔ ꯊꯥꯔꯇꯤꯗ
ꯎꯝ
ꯐꯣꯔ ꯊꯥꯔꯇꯤꯗ ꯂꯩꯔꯦ
ꯅꯪ ꯀꯔꯤ ꯀꯔꯤ ꯍꯣꯠꯅꯔꯤꯅꯣꯕ
ꯑꯩ ꯑꯁ ꯀꯩꯁꯨ ꯍꯣꯠꯅꯗꯦꯗ ꯑꯗꯨꯝ ꯂꯩꯔꯤ ꯍꯥꯏꯕꯗꯨꯅꯤ
ꯇꯨꯝꯃ ꯆꯥꯕ ꯇꯧꯔꯤ ꯍꯣꯏꯖ
ꯑꯕꯥꯛꯄꯨꯗꯤ ꯁꯥꯏ ꯁꯛꯀꯦ ꯑꯗꯨꯝ ꯍꯣꯠꯅꯔꯤꯅ ꯅꯪꯗꯤ ꯀꯩ ꯇꯧꯔꯤꯒꯦ
ꯑꯩꯁ ꯁꯨꯝ ꯂꯩꯔꯤꯗ ꯑꯉꯥꯡꯁꯤꯡꯗ
ꯎꯝ ꯑꯉꯥꯡꯁꯤꯡꯒ ꯍꯥꯏꯕꯗꯤ ꯀꯔꯤꯅꯣ
ꯑꯉꯥꯡ ꯄꯤꯠꯇ꯭ꯔꯨ ꯄꯤꯠꯇ꯭ꯔꯨ ꯄꯤꯠꯇ꯭ꯔꯨ ꯄꯤꯠꯇ꯭ꯔꯨꯁꯤꯡꯒ ꯂꯣꯏꯅꯔꯤꯌꯦꯦ
ꯍꯣꯁꯇꯦꯜ ꯂꯩꯕ꯭ꯔꯕ
ꯑꯥꯎ
ꯑꯁ ꯀꯔꯝꯕ ꯍꯣꯁꯇꯦꯜꯅꯣ ꯅꯪꯒꯤꯁꯦ
ꯑꯩꯈꯣꯏ ꯀꯣꯆꯤꯡ ꯁꯦꯟꯇꯔꯅꯦꯗ
ꯑꯍꯣ ꯅꯪ ꯀꯣꯆꯤꯡ ꯌꯥꯎꯕ꯭ꯔꯥ ꯅꯠꯇ꯭ꯔꯒ ꯅꯪꯅ ꯂꯧꯕꯤꯕ꯭ꯔꯣ
ꯑꯩꯈꯣꯏꯅ
ꯑꯣ ꯃꯩꯅ ꯂꯧꯕꯅꯦꯕꯀꯣ ꯀ꯭ꯂꯥꯁꯀꯤꯌꯥꯒꯅꯣ
ꯀ꯭ꯂꯥꯁ ꯇꯨꯗ ꯒꯤ ꯏ ꯂꯩꯗ ꯅꯅꯥ ꯄꯕꯂꯦ
ꯑꯗꯨꯗꯒꯤꯅꯦꯕ ꯃꯤ ꯌꯥꯝꯕ꯭ꯔꯣ ꯅꯣꯏꯒꯤꯁꯦ
ꯑꯥ ꯃꯤꯌꯥ ꯃꯦ ꯅꯨ ꯄꯥꯒꯅꯄꯤꯅ
ꯊꯩꯅꯦ ꯊꯩꯅꯦ ꯅꯣꯏꯒꯤꯁꯦ ꯑꯗꯨ ꯃꯤ ꯀꯌꯥꯒꯨꯝꯕꯗꯤ ꯑꯣꯏꯅꯤ ꯅꯣꯏꯒꯤ ꯀꯣꯆꯤꯡ ꯁꯦꯟꯇꯔꯁꯦ
ꯍꯥꯕꯤꯗꯤ
ꯅꯣꯏ ꯑꯗꯨꯝ ꯅꯥꯅꯤꯌꯦ ꯅꯣꯏꯝ ꯍꯣꯏ ꯑꯉꯥꯡ ꯁꯤꯡ ꯆꯌꯥꯒꯨꯝꯕ ꯂꯩꯒꯦ
ꯑꯗ ꯑꯉꯥꯡꯕꯁꯤꯕꯨ ꯋꯥꯟ ꯇ꯭ꯋꯦꯟꯇꯤ ꯑꯗꯨꯝ ꯌꯧꯋꯦ
ꯑ ꯑꯗꯨ ꯃꯤꯕ
ꯎꯝ ꯌꯥꯝ
ꯅꯣꯏ ꯀꯣꯆꯤꯡꯗ ꯇꯧꯕꯗꯣ ꯑꯗꯨꯝ ꯔꯤꯁꯤꯗꯦꯟꯁꯤꯌꯦꯦꯜ ꯇꯧꯕ꯭ꯔꯥ ꯅꯠꯇ꯭ꯔꯒ ꯑ ꯗꯗꯨꯌꯨꯔꯤꯡ ꯗꯦ ꯇꯥꯏꯝꯗꯤ ꯁ꯭ꯀꯨꯜꯒꯨꯝꯕ ꯀꯥꯕ꯭ꯔꯥ
ꯑꯥ ꯀꯥꯗꯦ
ꯑꯣ ꯍꯣ ꯔꯤꯁꯤꯗꯦꯟꯁꯤꯌꯦꯜꯒꯨꯝꯕꯅꯦꯕ
ꯑꯥ ꯑꯥ
ꯎꯝ ꯎꯝ ꯅꯪꯅ ꯀꯔꯤ ꯁꯕꯖꯦꯛ ꯄꯥꯏꯕ
ꯑꯩꯀꯣꯏꯅ ꯏꯪꯂꯤꯁ ꯄꯔꯦ
ꯑ ꯏꯪꯂꯤꯁ ꯋꯥꯖꯅꯤꯅꯦꯦ ꯏꯪꯂꯤꯁ ꯋꯥꯠ ꯋꯥꯠ ꯏꯁ ꯋꯥꯟ ꯑꯣꯐ ꯗ ꯂꯣꯡꯒꯦꯁ ꯋꯥꯔꯗ ꯏꯟ ꯏꯪꯂꯤꯁ ꯀꯔꯤ ꯋꯥꯏꯅꯤ
ꯈꯪꯗꯅꯦ
ꯑ ꯃꯤꯅ ꯍꯥꯏꯅꯕ ꯂꯩꯗꯥꯏꯅꯦ ꯗ ꯂꯣꯡꯒꯦꯁ ꯋꯥꯔꯗꯟꯪ ꯏꯁ ꯁꯨꯄꯔ ꯀꯦꯂꯤꯐ ꯗꯣꯁꯤꯤ ꯑꯁꯅꯤ ꯀꯒꯍꯕꯗꯣ
ꯎꯝ
ꯑꯩꯁꯨ ꯏꯪꯂꯤꯁ ꯏꯪꯂꯤꯁꯀꯨꯝꯕꯁꯦ ꯌꯥꯝ ꯇꯥꯅꯤꯡꯕꯅꯦ ꯑꯗꯣ ꯑꯩꯈꯣꯏꯗꯤ ꯃꯇꯥꯝ ꯂꯩꯇꯕ ꯅꯣꯏꯒꯨꯝꯅ ꯂꯥꯏꯔꯤꯛ ꯇꯝꯒꯗꯕꯁꯦ
ꯀꯩꯗꯧꯕꯩ ꯃꯇꯝ ꯂꯩꯇꯕ
ꯂꯥꯏꯔꯤꯛ ꯇꯝꯔꯒ ꯊꯕꯛ ꯂꯣꯏ ꯐꯪꯒꯅꯤ ꯍꯥꯏꯕꯁꯨ ꯂꯩ